ꯑꯣꯂꯞ
ꯎꯝ
ꯑ
ꯎꯝ
ꯍꯧꯖꯤꯛ ꯍꯧꯖꯤꯛ ꯅꯪ ꯀꯩ ꯇꯧꯔꯤꯅꯣ
ꯀꯔꯤꯁꯨ ꯇꯧꯗ
ꯀꯁꯤ ꯑꯗꯨꯝ ꯁꯔꯤ ꯆꯥꯟ ꯂꯩ
ꯍꯣꯏ ꯁꯊꯤꯅꯦ
ꯌꯥ ꯁꯐꯔꯅꯨꯡ ꯃꯥꯅꯤ ꯀ ꯀꯝ ꯏ ꯆꯈ ꯃꯥꯅꯕ
ꯈꯪꯗꯅ
ꯍꯣꯔꯦꯟꯗꯒꯤ ꯂꯛꯂꯦ ꯍꯨ
ꯑꯩꯈꯣꯏ ꯐꯣꯔꯦꯟꯗꯒꯤ ꯊꯥꯛꯄꯅꯦ
ꯑ
ꯐ꯭ꯔꯤꯗꯗꯤ ꯅꯠꯇꯍ
ꯄꯩꯁꯥ ꯇꯤꯡꯉꯒ ꯄꯤꯔꯒ ꯀꯥꯎꯔꯛꯄꯅꯦ
ꯗ ꯐꯣ ꯐꯣ ꯇꯥꯕꯔꯣ
ꯇꯥꯏꯌꯦ
ꯅꯪ ꯍꯥꯏꯕꯗꯥ ꯑꯃꯨꯛ ꯀꯔꯤ ꯍꯥꯏꯔꯛꯑꯅꯤ
ꯍꯥꯏꯅꯤꯡꯗ꯭ꯔꯦ
ꯑꯦ ꯀꯩꯒꯤꯅꯣ ꯉꯁꯥꯏ ꯃꯤꯃꯥꯅ ꯎꯝ ꯃꯥꯅ ꯋꯥ ꯉꯥꯡꯉꯗꯤ ꯑꯩ ꯊꯝꯃꯗꯤ ꯅꯪ ꯍꯌꯦꯗꯣ ꯇꯥꯍꯧꯗ꯭ꯔꯦꯕ
ꯑꯩ ꯉꯁꯥꯅ ꯆꯞꯄꯦ ꯆꯞꯄꯦ ꯆꯞꯄꯦ ꯉꯥꯡꯔꯒ ꯅꯪꯗꯤ ꯎꯝ ꯇꯥꯗꯦꯅꯦ
ꯑꯃꯨꯛꯀ ꯍꯥꯏꯔꯣ ꯍꯥꯏꯅꯦ ꯑꯗꯨ
ꯍꯥꯏꯅꯤꯡꯗ꯭ꯔꯦ ꯑꯃꯨꯛ ꯀꯥꯎꯈ꯭ꯔꯦ
ꯑꯗꯨꯗꯤ ꯍꯣꯔꯦꯟꯒꯤ ꯅꯨꯄꯤꯃꯥ ꯂꯩꯀꯣ
ꯍꯌꯦꯡ ꯑꯃꯨꯛ ꯍꯥꯏꯔꯒꯦ
ꯍꯌꯦꯡ ꯃꯨꯛ ꯍꯥꯏꯔꯒꯦ
ꯍꯥꯏ
ꯍꯣꯏ ꯍꯣꯏ ꯍꯣꯏ ꯑꯗꯨꯗꯤ ꯉꯥꯏꯔꯝꯒꯦꯀꯣ
ꯍꯥꯏ ꯉꯥꯏꯔꯝꯃꯨ
ꯑꯩꯈꯣꯏꯗꯁꯨ ꯍꯧꯖꯤꯛ ꯅꯨꯡ ꯇꯥꯕ ꯍꯧꯔꯦ ꯑꯁ ꯌꯥꯝ ꯏꯪꯉꯦ ꯅꯨꯡꯉꯥꯏꯔꯦ
ꯅꯨꯡꯉꯥꯏꯔꯦꯅ
ꯎꯝ
ꯀꯩꯅꯣꯝ ꯍꯥꯏꯒꯦꯅꯦ ꯅꯨꯡꯉꯥꯏꯕ ꯅꯨꯡꯉꯥꯏꯕ ꯄꯥꯎ ꯇꯝꯕꯤꯒꯦꯅꯦ
ꯎꯝ
ꯇꯥꯕ꯭ꯔꯥ
ꯇꯥꯏꯌꯦ ꯇꯥꯏꯌꯦ ꯍꯥꯏꯔꯣꯕ
ꯑꯃ ꯇꯟꯈ꯭ꯔꯦ
ꯃꯥ ꯑꯃꯨꯛ ꯆꯪꯗꯣꯏꯅꯦꯕ ꯑꯩ
ꯍꯣꯏ ꯆꯪꯈ꯭ꯔꯦ
ꯑꯩꯒ ꯄꯨꯂꯞ ꯆꯪꯃꯟꯅꯔꯦ ꯍꯥꯏꯗꯤ ꯑꯩꯗꯤ ꯁꯞꯄꯣꯔꯠ ꯇꯧꯗꯦ ꯃꯣꯏꯗꯣ
ꯍꯥꯥ
ꯍꯧꯖꯤꯛ ꯆꯪꯈꯔꯕ ꯃꯤꯁꯤꯡꯗꯣ
ꯎꯝ
ꯑꯩ ꯁꯄꯣꯔꯠ ꯑꯩ ꯁꯄꯣꯔꯠ ꯇꯧꯗꯦꯕ
ꯅꯪ ꯇꯍꯧꯗꯦ
ꯑꯩ ꯁꯞꯄꯣꯔꯠ ꯇꯧꯗꯦ ꯃꯣꯏꯗ ꯑꯩ ꯑꯣꯄꯤꯅꯤꯌꯟ ꯑꯣꯄꯤꯅꯤꯌꯟꯅꯦ ꯃꯣꯏꯁꯦ
ꯑꯗꯨꯃꯥꯏ ꯍꯥꯏꯅꯨꯗ
ꯅꯪ ꯅꯪ ꯃꯣꯏ ꯁꯞꯄꯣꯔꯠ ꯇꯧꯔꯦꯅꯦ ꯑꯗꯨꯗꯤ
ꯇꯧꯗꯦ ꯑꯥ
ꯇꯧꯗꯦ ꯍꯥꯏꯔꯒ ꯅꯪ ꯑꯩꯉꯣꯟꯗ ꯑꯩꯅ ꯇꯧꯗꯦ ꯍꯥꯏꯔ ꯀꯥꯟꯗ ꯃꯨꯛ ꯑꯩꯉꯣꯟꯗ ꯁꯥꯎꯔꯛꯕꯗꯨ ꯀꯩꯒꯤꯅꯣꯗꯨꯗꯤ
ꯅꯪ ꯇꯧꯗꯕꯒꯤ ꯑꯩꯁꯨ ꯇꯧꯅꯤꯡꯗ꯭ꯔꯦ ꯑꯗꯨꯗꯤ
ꯑꯣꯀꯦ ꯃꯥꯅꯤꯅꯦ ꯇꯧꯒꯨꯝꯁꯤꯀꯣ ꯑꯗꯨꯗꯤ ꯍꯥꯎꯕꯤ ꯁꯔꯕꯤꯒꯅ ꯀ ꯆꯅꯤ ꯇꯅꯤ ꯃꯥ ꯃꯅꯤꯔꯦ ꯁꯨꯁ
ꯐꯖꯅ ꯇꯥꯗꯤꯅꯦ
ꯑꯗꯨ ꯇꯂꯦ
ꯍꯣꯏ
ꯅꯥꯟ ꯄꯨ ꯋꯥꯔꯣ
ꯐꯣꯟ ꯄꯥꯏꯔꯒ ꯍꯥꯏꯌꯨꯅꯦ
ꯦ ꯆꯥꯡ ꯆꯗ꯭ꯔꯦ ꯅꯪꯣ
ꯍ
ꯁꯧꯂꯤꯒꯥꯟ ꯁꯪ ꯆꯥꯕꯒꯤꯀꯣ
ꯎꯝ
ꯃꯤ ꯌꯟ ꯂꯥꯛꯄ ꯃꯥꯜꯂꯤꯕ ꯃꯥꯪ ꯇꯨꯝꯅꯤꯡꯕ ꯐꯥꯎꯒꯅꯤ
ꯁꯧꯔꯤ ꯏꯟꯁꯥꯡ ꯆꯥꯕꯗꯒꯤ ꯏꯅꯔꯖꯤ ꯂꯥꯛ ꯛꯇ꯭ꯔꯤ ꯑꯗꯨꯒ ꯑꯩꯈꯣꯏ ꯑꯩꯈꯣꯏ ꯀꯥꯡꯅ ꯅꯪꯒꯁꯤ ꯀꯩꯗꯧꯔꯦ ꯃꯨꯠ ꯂꯩꯇꯦ ꯂꯩ
ꯑ
ꯂꯩꯥꯏꯔꯤꯇꯕꯨ ꯑꯃ ꯇꯧꯑꯣꯏ ꯍꯥꯏꯕ ꯑꯩꯅ ꯉꯁꯤ ꯁꯧꯀ꯭ꯔꯤ ꯑꯦꯟꯁꯥꯡ ꯆꯥꯕꯒꯤ ꯃꯨꯠ ꯂꯩꯇ꯭ꯔꯦ ꯍꯥꯏꯅꯤ ꯍꯥꯏꯈ꯭ꯔꯦ ꯑꯩꯈꯣꯏ ꯀꯥꯡꯗ
ꯀꯥꯡꯅ ꯅꯪꯒꯤ ꯏꯗꯣ ꯍꯥꯎꯗꯦ ꯍꯥꯏꯕꯔ ꯉꯁꯤ
ꯍꯣꯏ ꯅꯪꯒꯤ ꯅꯪꯒꯤ ꯏꯔꯦ ꯉꯁꯤ ꯍꯥꯎꯗꯦꯅꯦ ꯀꯩ ꯏꯟꯁꯥꯡ ꯆꯥꯔꯦꯅꯦ ꯍꯪꯪꯂꯛꯏꯅꯦ ꯑꯗꯨꯒ ꯅꯪꯒꯤ ꯏ ꯉꯁꯤ ꯍꯥꯎꯗꯕꯒꯤ ꯅꯪꯒꯤ ꯏꯁꯩ ꯁꯛꯑꯔꯣꯏ ꯍꯥꯏꯅꯦ
ꯑ ꯅꯣꯡꯃꯗꯤ ꯑꯗꯨꯝ ꯌꯥꯏꯗꯅ ꯏꯁꯩ ꯁꯛꯇ꯭ꯔꯁꯨ ꯑꯗꯨꯝ ꯇꯧꯕ ꯌꯥꯏꯗꯅ ꯅꯟꯇꯤ ꯍꯣꯏ
ꯏꯁꯩ ꯇꯥꯗ꯭ꯔꯗꯤ ꯃꯥꯥꯡ ꯐꯠꯇꯕ ꯑꯗꯨꯒꯤꯅꯤ
ꯁꯄꯤꯗꯤ ꯍꯥꯏꯔꯕꯤꯗꯦ ꯔꯥ
ꯑꯩꯈꯣꯏ ꯑꯩꯈꯣꯏ ꯏꯃꯪꯗ ꯀꯩꯅꯣ ꯃꯤ ꯐꯠꯇꯕ ꯑꯃꯅ ꯑꯩꯕꯨ ꯀꯩ ꯍꯥꯏꯁꯤꯔꯥ ꯍꯥꯠꯀꯦ ꯇꯧꯔꯝꯕ ꯑꯗꯨꯒ ꯑꯩꯈꯣꯏ ꯀꯥꯡꯅ ꯏꯁꯩ ꯁꯛꯄꯗꯣ ꯃꯤ ꯐꯠꯇꯕꯁꯤꯡꯗꯣ ꯂꯣꯏꯅ ꯆꯠꯈ꯭ꯦꯔꯤꯕ ꯀ ꯒꯤꯔꯒ ꯇꯈ꯭ꯦ
ꯀꯥꯡꯁꯦ ꯅꯪꯑꯣꯟꯗ ꯀꯔꯤꯝ ꯄꯥꯝꯕ ꯅꯠꯇꯦ
ꯍꯣꯏ ꯑꯗꯨꯗ ꯆꯟꯅꯦ ꯑꯩꯅ ꯎ ꯑꯥꯗꯒꯤ ꯂꯧꯔ ꯂꯧꯔꯛꯑꯦꯕ
ꯁꯥꯡꯅꯤ ꯍꯥꯏꯥꯏꯅꯗꯤ ꯏꯪ ꯏꯪꯂꯤꯁ ꯏꯪꯂꯤꯁꯁꯨ ꯉꯥꯡꯕ ꯍꯩꯔꯦ ꯅꯪꯑꯣꯟ ꯃ ꯃꯥꯡ
ꯐꯠꯇꯕꯗꯤ ꯑꯃ ꯂꯩꯌꯦ
ꯑꯅꯦꯜ ꯄꯨ ꯃꯥꯅ ꯃꯥꯅꯅꯤꯠꯇ
ꯃꯣꯏ ꯑꯩꯅ ꯍꯥꯏꯕ ꯃꯣꯏ ꯏꯜꯂꯤꯕ ꯑꯃꯗꯤ ꯌꯥꯎꯋꯦ ꯑꯩꯈꯣꯏ ꯆꯥꯛ ꯊꯣꯡꯅꯦꯕ ꯃꯈꯣꯏꯗꯤ ꯏ ꯊꯛꯄꯒꯤ ꯏ ꯊꯛꯄ ꯒꯤꯅ ꯏ ꯊꯛꯄ ꯀꯩ ꯍꯥꯏꯁꯤꯔꯥ
ꯏ ꯏ ꯊꯛꯄꯅ ꯑꯃ ꯏ ꯊꯛꯇꯕ ꯑꯃ ꯑꯃ ꯍꯥꯏꯔꯣ
ꯑꯩ ꯍꯥꯏꯕ ꯈꯪꯗ꯭ꯔꯦ
ꯃ ꯑꯛꯇꯔꯁꯕꯣ ꯍꯌꯦꯡ ꯑꯌꯨꯛꯅ ꯅꯪ ꯑꯃꯨꯛꯀ ꯍꯥꯏꯔꯛꯕ
ꯑ ꯍꯥꯏꯔꯛꯀꯦꯅꯦ ꯅꯤꯡꯁꯤꯡꯉꯗꯤ
ꯅꯤꯡꯁꯤꯔ ꯇꯥꯎꯕ ꯑꯣꯏꯗꯦ ꯅꯪ ꯅꯪꯒꯤ ꯀꯥ ꯅꯪꯒꯤ ꯀꯥꯡꯁꯤꯅ ꯏꯪꯂꯤꯁ ꯉꯥꯡꯅꯕꯒꯤ ꯏꯥꯡ ꯐꯤ ꯁꯠꯄ ꯃꯥꯂꯗꯤ
ꯈꯔ ꯀꯟꯐ꯭ꯌꯨꯁ ꯌꯥꯝ ꯆꯠꯂꯦ
ꯑꯗꯨꯒꯤꯅꯦ ꯃꯣꯏꯒꯤ ꯕ꯭ꯔꯤꯇꯤꯁꯁꯤꯡꯅꯀꯣ ꯃꯣꯏꯒꯤ ꯏꯪꯦꯖꯇꯣ ꯑꯩꯈꯣꯏ ꯗꯤ ꯑꯦꯝ ꯒꯤꯅ ꯈꯔ ꯇꯉꯥꯂꯦꯗꯅ
ꯑꯩꯈꯣꯏꯒꯤ ꯀꯪ ꯍꯌꯦꯡ ꯊꯥꯕꯤꯔꯛꯀꯦ ꯅꯪꯉꯣꯟꯗ ꯑꯗꯨꯒ ꯅꯪ ꯍ ꯉꯁꯤ ꯏꯪꯂꯤꯁ ꯇꯝꯃꯨꯀꯣ
ꯎꯝ ꯑꯗꯣ ꯅꯣꯏꯒꯤ ꯀꯥꯡꯗꯣ ꯅꯨꯡꯇꯤꯒꯤ ꯑꯗꯨꯝ ꯊꯕꯛ ꯇꯧꯕ꯭ꯔꯥ ꯇꯧꯗꯕ꯭ꯔꯥ ꯑꯗꯨꯝ ꯐ꯭ꯔꯤꯗ ꯂꯩꯔꯒ ꯏ ꯊꯥꯔꯒ ꯂꯩꯕ꯭ꯔꯣ
ꯑꯩꯅ ꯁꯤ ꯊꯕꯛ ꯇꯧꯋꯣ ꯍꯥꯏꯔꯗꯤ ꯃꯣꯏ ꯇꯧꯑꯦꯕ ꯑꯗꯨꯒ ꯑꯥ ꯄꯩꯁꯥꯗꯤ ꯅꯤꯅꯦ ꯌꯥꯝ ꯂꯨ ꯌꯥꯝ ꯂꯨꯋꯤꯅꯦ
ꯍꯣꯢꯅꯦ ꯃꯣꯏꯗꯤ ꯑꯇꯣꯞꯄ ꯁꯤꯇꯤꯖꯦꯟꯁꯤꯞꯅꯤꯅ ꯂꯨꯒꯗꯝꯅꯤꯅꯦ ꯑꯈꯣꯏ ꯐꯥꯎ
ꯍꯣꯏ
ꯃꯤꯅ ꯊꯕꯛ ꯇꯧ ꯍꯥꯏꯔꯗꯤ ꯖꯒꯠ ꯖꯒꯠ ꯉꯥꯡꯕꯗꯣ ꯑꯈꯣꯏ
ꯍꯣꯢ
ꯈꯣꯏꯁꯨ ꯌꯥꯝ ꯂꯨꯋꯦꯗꯅ ꯃꯣꯏꯗꯒꯤ ꯂꯨꯔꯅꯤ
ꯈꯪꯗꯦꯅꯦ ꯀꯥꯡꯁꯤꯡꯁꯨ ꯄꯩꯁꯥ ꯌꯥꯝ ꯆꯣꯄꯤꯅꯦ ꯑꯗꯣ ꯃꯈꯣꯏ ꯄꯩꯁꯥ ꯑꯥ ꯅꯤꯌꯦꯅ ꯑꯗꯨꯒ ꯑꯁꯤ ꯄꯩꯁꯥꯒ ꯑꯩꯒꯤ ꯑꯩꯒꯤ ꯉꯁꯤꯒꯤ ꯏ ꯍꯥꯎꯇ꯭ꯔꯗꯤ ꯃꯣꯏ ꯑꯥ ꯔꯦꯁꯇꯨꯔꯦꯟꯒꯨꯝꯕ ꯀꯦꯐꯦꯗ ꯑꯃꯨꯛ ꯊꯛꯑꯦ
ꯑꯃꯨꯛꯒꯨꯜ ꯆꯪ ꯃꯥꯂꯤꯅꯦ
ꯆꯪꯈ꯭ꯔꯦ ꯆꯪꯈ꯭ꯔꯦ
ꯑꯣꯀꯦ ꯑꯃꯨꯛꯀ ꯍꯧꯖꯤꯛ ꯍꯧꯖꯤꯛꯇ ꯆꯪ ꯃꯥꯜꯂꯦꯕ
ꯍꯥꯥ
ꯍꯥꯡꯒꯦ
ꯍꯧꯖꯤꯛꯇ ꯑꯃꯨꯛ ꯆꯪꯈ꯭ꯔꯦ
ꯑꯣ ꯍꯧꯖꯤꯛ ꯍꯧꯖꯤꯛ ꯑꯃꯨꯛꯀ ꯆꯟꯈ꯭ꯔꯦꯕ
ꯍꯣꯏ ꯑꯅꯤ ꯁꯨꯔꯦ
ꯅꯇꯦ ꯑꯅꯤꯕꯨꯗꯤ ꯉꯁꯥꯢꯅ ꯑꯅꯤꯅꯤ ꯁꯨꯕꯅꯤ
ꯍꯣꯏ ꯑꯅꯤ ꯑꯅꯤ ꯁꯨꯔꯦ
ꯑꯣ ꯑꯣꯏꯒꯗꯧꯕ ꯃꯥꯟꯗ꯭ꯔꯦ ꯉꯁꯤ ꯁꯤ
ꯑꯩꯁꯦ ꯄꯣꯠꯃꯨꯛ ꯇꯧꯔꯒꯦ ꯌꯥꯗ꯭ꯔꯦ
ꯑꯃꯨꯛꯀꯁꯨ ꯄꯣꯠ ꯇꯧꯔꯒꯦ ꯍꯥꯏꯔꯣ
ꯇꯧꯔꯒꯦ
ꯑꯁ ꯅꯡꯖꯦ ꯀꯥꯡ ꯃꯥꯜꯂꯦꯍꯦ ꯑꯗꯨꯗꯤ
ꯃꯥꯅꯤꯗ
ꯍꯣꯏ ꯍꯣꯏ ꯈꯪꯗ꯭ꯔꯦ ꯃꯣꯏꯁꯦ ꯀꯣꯇꯥꯔ ꯐꯤꯅꯦꯜꯗꯗꯤ ꯁꯤꯕ ꯁꯤꯕ ꯇꯥꯔꯦ
ꯀꯥꯡ ꯊꯥꯔꯛꯑꯔꯣꯏ ꯑꯩ
ꯊꯥꯔꯛꯑꯣꯅꯦ ꯊꯥꯔꯛꯑꯣꯅꯦ ꯑꯁ
ꯑꯩ ꯑꯩ ꯑꯣꯏꯅ ꯂꯥꯛꯑꯒꯦ ꯑꯗꯨꯒ ꯅꯪꯒꯤ ꯏꯗꯣ ꯆꯤꯛꯂꯒ ꯑꯃꯨꯛ
ꯑ ꯑꯗꯨꯅ ꯄꯥꯝꯃꯦ ꯅꯍꯥꯟ ꯂꯥꯛꯍꯥꯎꯀꯣ
ꯑꯩ ꯂꯥꯛꯑꯒꯦ
ꯅꯪꯅ ꯆꯤꯛꯄꯗ ꯑꯩ ꯄꯪꯅꯤꯕ
ꯅꯪꯁꯤ ꯆꯤꯛꯅꯤꯡꯕ ꯃꯥꯜꯂꯦ ꯂꯥꯎ ꯈꯣꯏ
ꯑꯟꯁ ꯍꯌꯦꯡ ꯌꯦꯟꯁꯥꯡ ꯍꯟꯖꯥꯡ ꯑꯍꯥꯎꯕ ꯆꯥꯔꯒ ꯂꯩꯔꯝꯃꯨ ꯑꯩ
ꯊꯣꯡꯕꯤꯒꯦꯅꯦ ꯊꯣꯡꯕꯤꯒꯦꯅꯦ ꯊꯣꯡꯕꯤꯒꯅꯤ ꯅꯪ ꯂꯥꯛꯀꯦ ꯍꯥꯏꯔꯗꯤ ꯊꯣꯡꯕꯤꯒꯤꯅꯦ ꯅꯪ ꯂꯥꯛꯀꯦ ꯍꯥꯏꯔꯒ ꯑꯩ ꯅꯪ ꯂꯥꯛꯀꯦ ꯍꯥꯏꯔꯗꯤ ꯑꯩ ꯑꯗꯨꯝ ꯆꯥꯅꯤꯡꯉꯦꯅ
ꯀꯩꯅꯣ ꯁꯧꯒ꯭ꯔꯤꯒꯨꯝꯕ ꯑꯥꯂꯨꯒꯨꯝꯕ ꯗꯥꯜꯒꯨꯝꯕ ꯆꯥꯔꯗꯤ ꯑꯩ ꯂꯥꯛꯑꯔꯣꯏ
ꯇꯧꯔꯣꯏꯅꯦ ꯍꯧꯖꯤꯛ ꯍꯧꯖꯤꯛ ꯐꯣꯇꯣ ꯊꯥꯔꯛ ꯎꯔꯥ ꯍꯧꯖꯤꯛ ꯑꯩꯒꯤ ꯌꯦꯟꯖꯥꯡꯗꯣ ꯍꯧꯖꯤꯛꯁꯨ ꯌꯦꯟ ꯌꯦꯟꯗꯤ ꯑꯩ ꯑꯁ ꯑꯣꯛꯁꯥꯒꯨꯝꯕ ꯁꯟꯁꯥꯒꯨꯝꯕ ꯂꯧꯅꯤꯡꯉꯦ
ꯍꯌꯦꯡ ꯂꯥꯛꯑꯅꯤ ꯑꯗꯨꯗꯤ ꯉꯟꯇꯥ